ꯆꯥꯔꯕꯣ
ꯑꯩꯗꯤ ꯆꯥꯛ ꯆꯥꯔꯦ ꯅꯣꯏꯗꯤ ꯆꯥꯔꯕꯣ
ꯀꯔꯤ ꯀꯩꯗꯧꯔꯤꯕ ꯑꯗꯨꯗꯤ
ꯆꯥꯛꯇꯣꯛꯑꯒ ꯁꯨꯝ ꯂꯩꯔꯝꯕꯅꯤ
ꯎꯪꯎꯪ
ꯅꯣꯏꯗꯤ
ꯑꯥꯑꯍꯥ ꯑꯩꯈꯣꯏ ꯆꯥꯗ꯭ꯔꯤ
ꯑꯦ ꯊꯦꯡꯉꯦꯅ
ꯑꯥ ꯑꯩꯒꯤ ꯑꯩꯅ ꯀꯩꯅꯣ ꯇꯧꯗ꯭ꯔꯤ ꯑꯩ ꯏꯔꯨ ꯏꯔꯨ ꯂꯣꯏꯕꯛ ꯇꯥ ꯉꯥꯏꯔꯤ
ꯑꯣ ꯑꯣ ꯀꯩ ꯀꯥꯏ ꯆꯠꯀꯦ ꯊꯦꯡꯅ ꯏꯔꯨꯔꯤꯁꯤ ꯕꯣ
ꯉꯁꯥꯏꯗꯣ ꯀꯩꯅꯣꯗ ꯆꯔꯦ ꯑꯥꯁ ꯋꯥꯛꯀꯤꯡ ꯑꯣꯏꯅ ꯀꯣꯏꯔꯨꯕ
ꯀꯗꯥꯏ ꯀꯗꯥꯏꯗ ꯑꯥ
ꯀꯣꯏꯕ ꯍꯥꯏꯕꯨ ꯁꯨꯝ ꯂꯝꯕꯤꯏ ꯁꯥꯟꯅꯐꯝ ꯑꯃ ꯂꯩꯑꯦ ꯑꯗꯨꯗ ꯁꯨꯝ ꯀꯣꯏꯔꯨꯕꯅꯤ
ꯑꯣ ꯑꯣ ꯈꯜ ꯌꯥꯝ ꯅꯨꯡꯉꯥꯏꯅꯦ
ꯍꯩ ꯍꯥ ꯅꯪꯗꯤ ꯀꯗꯥꯏ ꯀꯗꯥꯏ ꯆꯠꯂꯦ ꯁꯥꯏ ꯑꯦ ꯉꯥꯁꯤ ꯀꯔꯤꯒꯤꯅꯣ ꯀꯅꯥꯅ ꯑꯗꯣ ꯅꯣꯏ ꯂꯦꯞ ꯃꯐꯝꯗ ꯀꯅꯥꯅ ꯖꯣꯛ ꯇꯧꯕ꯭ꯔꯣ ꯌꯥꯝ ꯅꯣꯛꯏꯗꯨꯕꯨ
ꯀꯩꯁꯨ ꯇꯧꯗꯦꯗ
ꯀꯩꯁꯨ ꯇꯧꯗꯦꯍꯦ
ꯑꯗꯨꯒ ꯅꯣꯛꯄ ꯀꯔꯤꯁꯨ ꯇꯧꯗ꯭ꯔꯗꯤ ꯅꯣꯛꯄ ꯇꯥꯔꯦ ꯑꯥꯁ
ꯑꯣꯑꯣ ꯁꯨꯝ ꯅꯣꯛꯅꯤꯡꯉꯛꯄ ꯀꯣ
ꯎꯝ
ꯍꯧꯖꯤꯛꯄꯨꯗꯤ ꯅꯣꯛꯅꯤꯡꯗ꯭ꯔꯦꯗ
ꯎꯝ ꯀꯩꯗꯧ
ꯆꯥꯛ ꯇꯣꯛꯈ꯭ꯔꯦ ꯆꯥꯛ ꯇꯣꯛꯑꯦ ꯑꯩꯈꯣꯏ ꯍꯧꯖꯤꯛ ꯀꯩꯅꯣ ꯇꯧꯋꯦ ꯎꯁꯣꯏ ꯎꯁꯣꯏ ꯀꯔꯤ ꯍꯥꯏꯁꯤꯔ ꯎꯁꯣꯏ ꯏꯔꯣꯝꯕ ꯇꯧꯋꯦ
ꯎꯝ ꯎꯁꯣꯏ ꯏꯔꯣꯝꯕ ꯑꯇꯩꯗꯤ
ꯑꯠꯇꯩꯗꯤꯏ ꯉꯥ ꯑꯇꯥꯎꯕ ꯑꯃ
ꯍꯩꯁ ꯍꯥꯎꯋꯤꯀꯣꯑꯣ ꯑꯇꯩꯗꯤ ꯆꯝꯐꯨꯠꯀꯨꯝꯕ
ꯇꯧꯎꯗꯦ ꯑꯗꯨꯒ ꯑꯗꯨꯗꯤ ꯇꯧꯗꯦ
ꯇꯧꯗꯦ
ꯎꯝ ꯆꯨꯖꯥꯛ ꯐꯨꯠꯂꯦ
ꯆꯨꯖꯥꯛꯂꯣ ꯑꯁ ꯍꯥꯎꯕ꯭ꯔꯥ ꯆꯨꯖꯥꯛꯇꯨꯕꯨ
ꯍꯥꯎꯋꯦ ꯆꯨꯖꯥꯛ ꯑꯍꯥꯎꯕ ꯑꯣꯏꯕꯀꯣ
ꯑꯣ
ꯆꯨꯖꯥꯛ ꯑꯍꯥꯎꯕꯖꯥꯠꯇꯣ ꯍꯥꯎꯋꯦ
ꯎꯝ
ꯅꯣꯏꯗꯤ ꯆꯥꯗ ꯐꯪꯉꯝꯃꯣ ꯍꯟꯗꯛꯀꯤ ꯑꯍꯥꯎꯕ
ꯎꯝ ꯆꯥꯗꯔ꯭ꯤ
ꯎꯝ ꯍꯔꯒ ꯆꯗ꯭ꯔꯤ ꯍꯥꯏꯕ
ꯆꯥꯗ꯭ꯔꯤꯌꯦ
ꯑꯩꯈꯣꯏꯗꯤ ꯉꯁꯥꯏ ꯑꯩ ꯂꯧ ꯆꯠꯄꯗ ꯍꯦꯛꯂꯛꯄꯀꯣ
ꯑꯣ ꯅꯣꯏꯗꯤ ꯏꯁ ꯂꯧ ꯀꯩꯅꯣ ꯇꯧꯕꯅꯤꯅ ꯑꯩꯈꯣꯏꯁꯤ ꯑꯩꯈꯣꯏꯗꯤ ꯆꯥꯕ ꯐꯪꯗꯦ ꯂꯩꯅꯉꯥꯏꯁꯨ ꯄꯩꯁꯥ ꯂꯩꯇꯦ
ꯑꯗꯣ ꯅꯪ ꯅꯣꯡꯃ ꯀꯣꯏꯔꯛꯑꯣ ꯑꯗꯨꯒ ꯍꯦꯛ ꯄꯤꯒꯦ
ꯍꯪꯖꯤꯛ ꯅꯣꯏ ꯂꯧ ꯆꯠꯄꯗꯣ ꯑꯩ ꯂꯥꯛ ꯂꯥꯛꯀꯅꯤ ꯍꯥꯏꯕꯗꯣ
ꯑꯣ ꯑꯗꯨꯗ ꯑꯩ ꯍꯦꯛꯄꯤꯔꯝꯒꯦ
ꯄꯤꯌꯣ
ꯆꯨꯖꯥꯛꯀꯤꯗꯤ ꯌꯥꯝ ꯅꯛꯑꯦꯗ ꯑꯗꯨꯝ ꯅꯪꯅ ꯆꯠꯂꯒ ꯍꯦꯛꯑꯁꯨ ꯌꯥꯏ ꯌꯥꯝ ꯂꯥꯞꯇꯦꯕꯀꯣ ꯃꯐꯝꯗ
ꯑꯁꯤ ꯌꯥꯝ ꯀꯩꯅꯣ ꯇꯧꯒꯅꯨ ꯑꯩꯗꯤ ꯌꯥꯝ ꯆꯥꯗꯦꯗ ꯆꯥꯕꯗꯤ
ꯆꯥꯝꯃꯃꯨꯛꯇꯤ ꯆꯥꯔꯝꯒꯅꯤ ꯅꯠꯇ꯭ꯔꯥ
ꯀꯠꯗꯥꯏꯗꯒꯤ
ꯆꯥꯝꯃ ꯍꯥꯏꯕꯗꯨꯅ ꯅꯥꯊꯟꯇ ꯅꯠꯇꯦ ꯅꯣꯏꯒꯤ ꯆꯥꯝꯃ ꯄꯨꯔꯗꯤ ꯌꯥꯔꯗ꯭ꯔꯥ ꯍꯥꯏꯕꯅꯤꯇ ꯆꯥꯃꯃꯨꯛ ꯆꯥꯃꯃꯨꯛ ꯍꯦꯛꯑꯒ ꯄꯨꯔꯗꯤ ꯌꯥꯔꯕ꯭ꯔꯥ ꯍꯥꯏꯕꯅꯤꯗ
ꯑꯁꯤ ꯌꯥꯝꯃꯜꯂꯦꯗ ꯃꯤ ꯑꯅꯤ ꯑꯍꯨꯝ
ꯌꯦꯂꯣ ꯀꯥꯏꯅꯣ ꯃꯤ ꯑꯇꯣꯞꯄꯒꯤꯁꯨ
ꯑꯁ ꯑꯁ ꯑꯩꯒꯗꯤ ꯑꯅꯤꯒꯨꯝꯕ ꯑꯣꯏꯕꯗꯤ ꯌꯥꯔꯅꯤ
ꯑꯗꯨꯗꯤ ꯏꯀꯥꯏꯗ ꯑꯅꯤ ꯑꯍꯨꯝ ꯈꯛꯄꯤꯔꯤꯅꯗꯦ ꯑꯩꯗꯤ
ꯑꯩꯁꯨ ꯏꯀꯥꯏꯩ ꯌꯥꯝꯃꯗꯤ
ꯑꯗꯨꯗꯤ ꯌꯥꯡꯈꯩ ꯍꯦꯛ ꯄꯤꯒꯦ
ꯏꯁ
ꯌꯥꯝ ꯄꯥꯜꯂꯦ ꯆꯨꯖꯥꯛ ꯌꯥꯝ ꯂꯩꯌꯦ
ꯌꯣꯟ ꯌꯣꯟꯗ꯭ꯔꯣ ꯅꯣꯏ
ꯌꫭꯜꯂꯦ
ꯌꯣꯜꯂꯦ
ꯎꯝ ꯌꯣꯜꯂꯦ ꯌꯣꯟꯕꯨꯗꯤ ꯌꯣꯜꯂꯦ ꯑꯗꯨꯏꯁꯨ ꯅꯪꯉꯣꯟꯗꯗꯤ ꯌꯣꯜꯂꯣꯏꯗ
ꯌꯣꯜꯂꯣꯏꯗ ꯍꯥꯏꯔꯒ ꯀꯣꯟꯅ ꯑꯩꯈꯣꯏ ꯆꯨꯖꯥꯛꯀꯤ ꯄꯩꯁꯥꯗꯨꯒ ꯍꯥꯡꯉꯗꯤ
ꯍꯪꯉꯗꯤ ꯄꯤꯔꯛꯑꯣꯗ ꯀꯩꯁꯨ ꯀꯥꯏꯗꯦ ꯀꯩꯅꯣ
ꯎꯝ ꯄꯤꯗꯣꯏꯅꯦ
ꯐꯥꯒꯤ ꯇꯧꯅꯦꯗ ꯆꯨꯖꯥꯛ ꯊꯥꯕꯗ ꯑꯁ ꯆꯨꯖꯥꯛ ꯊꯥꯕꯁꯨꯀꯣ ꯋꯥꯏꯕꯅꯦ ꯑꯥꯗꯤ ꯃꯅꯥꯛꯇ ꯅꯥꯄꯤꯗꯣ ꯍꯦꯛꯇ ꯁꯣꯝꯂꯛꯄꯀꯣ
ꯑꫭ
ꯁꯦꯝꯕꯗ ꯋꯥꯏꯌꯦ
ꯎꯝ
ꯌꯣꯟꯕꯗꯤ ꯀꯩ ꯀꯌꯥꯝꯗꯤ ꯌꯣꯟꯈ꯭ꯔꯦ ꯀꯌꯥꯗꯤ ꯌꯣꯟꯈ꯭ꯔꯦ
ꯍꯟꯗꯛꯇꯤ ꯆꯝꯃꯉꯥ ꯆꯥꯇ꯭ꯔꯨꯛ ꯀꯣ
ꯑꯣ ꯑꯩꯗꯤ ꯂꯤꯁꯤꯡ ꯑꯦ ꯅꯠꯇꯦ ꯑꯥ ꯆꯥꯃꯪ ꯆꯥ ꯆꯥꯝꯃꯒꯤ ꯀꯌꯥ ꯑꯣꯏꯒꯦ
ꯇꯔꯥꯅꯤꯊꯣꯏ
ꯑꯁ ꯌꯥꯝꯃꯤꯅꯦ
ꯑꯣ ꯍꯥꯏꯕꯗꯤ
ꯄꯨꯟꯗꯗꯤ ꯌꯥꯝ ꯇꯥꯡꯉꯦ ꯑꯗꯨꯗꯤ ꯆꯥꯝꯃꯗꯅꯦ ꯇꯔꯨꯛ ꯇꯔꯦꯠ
ꯃꯇꯝ ꯃꯇꯝ ꯂꯩꯌꯩ ꯍꯧꯖꯤꯛꯇꯤ ꯑꯗꯨꯝ
ꯑꯥ ꯍꯧꯖꯤꯛ ꯍꯧꯖꯤꯛꯄꯨꯗꯤ ꯑꯥ ꯈꯔ ꯌꯥꯝ ꯌꯥꯝꯃꯝꯃꯅꯤ ꯎꯝ ꯑꯩ ꯉꯥꯡ ꯎꯝ ꯀꯩꯅꯣ ꯇꯧꯈ꯭ꯔꯦ ꯎꯝ ꯍꯞꯇꯥ ꯑꯅꯤ ꯑꯍꯨꯝ ꯃꯃꯥꯡꯗ ꯇꯥꯅꯦ
ꯄꯣꯡꯕ ꯃꯇꯝ ꯂꯩꯌꯦ ꯇꯥꯡꯕ ꯃꯠ
ꯑꯗꯨꯗꯤ ꯍꯧꯖꯤꯛ ꯍꯧꯖꯤꯛꯁꯦ ꯍꯣꯡꯕ ꯃꯇꯝ ꯑꯣꯏꯔꯕꯣ
ꯎꯝ ꯍꯧꯖꯤꯛ ꯍꯧꯖꯤꯛ ꯌꯥꯝ ꯊꯣꯛꯅꯔꯦ ꯈꯣꯠꯄꯀꯣ ꯑꯗꯨ ꯈꯪꯗꯦ ꯑꯌꯥꯝꯕ ꯇꯨꯏ ꯊꯣꯛꯇꯦꯗꯣ ꯑꯩꯈꯣꯏꯔꯣꯝꯗꯗꯤ ꯌꯥꯝ ꯊꯣꯛꯈ꯭ꯔꯦꯕ ꯑꯗꯨꯒꯤ ꯀꯣ
ꯎꯝ
ꯈꯔ ꯂꯩꯔꯗꯤ ꯇꯥꯡꯂꯛꯀꯅꯤꯗ ꯆꯥꯝꯃꯒꯤ ꯅꯤꯄꯥꯜ ꯃꯥꯄꯜ ꯇꯧꯔꯛꯀꯅꯤ
ꯎꯝ
ꯍꯧꯖꯤꯛꯇꯤ ꯑꯍꯥꯟꯕ ꯊꯣꯛꯄꯅꯤꯅ ꯑꯗꯨꯝ ꯑꯩꯈꯣꯏꯅ ꯄꯤꯅꯤꯡꯕꯀꯣ
ꯑꯣ
ꯇꯥꯡꯉꯁꯨ ꯅꯨꯡꯉꯥꯏꯇꯦꯗꯅꯀꯣ ꯃꯤꯁꯨ ꯆꯥꯅꯤꯡꯉꯒ ꯂꯩꯕꯅꯤꯅ
ꯎꯝ
ꯃꯥꯏꯔꯦꯟꯒꯨꯝꯕ ꯌꯦꯟꯗꯦꯝ ꯀꯣ ꯑꯗꯨ ꯇꯝꯅꯦ ꯍꯧꯖꯤꯛꯁꯦ
ꯎꯝ ꯌꯥꯝ ꯐꯩ ꯌꯥꯝ ꯐꯩ
ꯑꯗꯨꯒ ꯀꯔꯤ ꯈꯣꯡꯗ꯭ꯔꯨꯝꯒꯨꯝꯕ ꯑꯗꯨꯒ ꯀꯩ ꯃꯅꯥꯔ ꯍꯥꯏꯕꯗꯣ ꯃꯅꯝ ꯅꯨꯡꯁꯤꯕꯗꯣ
ꯈꯠ ꯂꯣꯝꯕꯥꯔꯣ
ꯑꯣ ꯂꯣꯝꯕꯒꯨꯝꯕꯗꯣ
ꯎꯝ ꯂꯣꯝꯕꯁꯦ ꯑꯁ ꯌꯥꯝ ꯍꯥꯎꯋꯤꯀꯣ
ꯎꯝ ꯍꯥꯎꯋꯦ ꯑꯩꯈꯣꯏꯗꯤ ꯀꯪꯍꯜꯂꯒ ꯊꯝꯃꯦ ꯌꯣꯟꯅꯤꯡꯉꯥꯏꯀꯣ
ꯃꯥꯒꯤ ꯂꯩꯗꯣ ꯅꯠꯇꯕ ꯂꯩꯗꯨꯁꯨ ꯍꯥꯎꯋꯦ ꯑꯁ ꯃꯥꯒꯤ ꯃꯅꯥꯗꯣ ꯀꯪꯍꯜꯂꯒ ꯊꯝꯕꯗꯣ ꯑꯗꯨ ꯑꯗꯨꯅ ꯍꯦꯟꯅ ꯍꯥꯎꯕꯅꯦ ꯑꯩꯒꯤꯗꯤ
ꯍꯥꯎꯋꯦ ꯍꯣꯏ ꯑꯗꯨꯒꯤ ꯀꯪꯍꯜꯂꯒ ꯊꯝꯃꯦ ꯑꯩꯈꯣꯏꯗꯤ ꯌꯣꯟꯅꯤꯡꯉꯥꯏꯀꯣ
ꯑꯩꯗꯤꯅꯦ ꯅꯍꯥꯟꯒꯤ ꯑꯗꯨꯒꯨꯝꯕ ꯍꯥꯏꯗꯤ ꯑꯉꯥꯡ ꯄꯤꯛꯂꯤꯉꯩꯗ ꯑꯗꯨꯃꯥꯏꯟ ꯍꯥꯏꯗꯤ ꯂꯩꯗꯣ ꯃꯥꯒꯤ ꯂꯩ ꯈꯛꯇꯪ ꯇꯨꯝ ꯆꯥꯏꯕ ꯃꯅꯥꯕꯨꯗꯤ ꯀꯪ ꯀꯪꯗꯕꯤꯗ ꯑꯗꯨꯝ ꯆꯥꯏꯕꯀꯣ ꯑꯗꯣ ꯀꯪꯒ ꯆꯥꯏ ꯍꯥꯏꯕꯁꯦ ꯈꯪꯗꯦꯕ ꯑꯉꯥꯡ ꯑꯣꯏꯔꯤꯉꯩꯗꯤ ꯑꯩꯅ ꯆꯥꯕ ꯈꯪꯕꯗꯣ ꯆꯠꯈꯤꯕ ꯀꯨꯝꯁꯤꯗꯣ
ꯇꯕ꯭ꯔꯣ
ꯎꯝ
ꯑꯗꯨꯗ ꯀꯩꯅꯣ ꯇꯧꯕ ꯆꯥꯕ ꯈꯪꯕ
ꯍꯥꯀꯨꯝ ꯍꯥꯏꯌꯣ
ꯍꯥ
ꯍꯥꯀꯨꯝ ꯍꯥꯢꯌꯣ
ꯍꯥꯀꯨꯝ
ꯎꯝ
ꯑꯣ ꯍꯥꯀꯨꯝ ꯍꯥꯏꯕ꯭ꯔꯥ ꯆꯠꯈꯤꯕ ꯀꯨꯝ ꯀꯨꯝꯁꯤꯗꯣ
ꯀꯨꯝꯁꯤ ꯍꯥꯏꯕꯗꯤ ꯍꯟꯗꯛ ꯆꯍꯤꯁꯤ ꯑꯣꯏꯔꯦ
ꯑꯦ ꯑꯗꯨꯗꯤ ꯀꯃꯥꯏ ꯍꯥꯏꯗꯣꯏꯅꯣ ꯆꯠꯈꯤꯕ ꯆꯠꯈꯤꯕ ꯀꯨꯝ ꯑꯣ ꯆꯍꯤ ꯆꯍꯤ ꯑꯁ ꯀꯔꯤꯅꯣꯅꯦ ꯆꯠꯈꯤꯕ ꯆꯍꯤꯗꯣꯝ ꯎꯝ ꯍꯥꯀꯨꯝ
ꯌꯥꯏ
ꯑꯩꯅ ꯆꯥꯕ ꯐꯪꯕꯗꯣ ꯍꯀꯨꯝꯗ ꯈꯛꯇꯅꯦꯕ
ꯑꯣ ꯑꯣ
ꯑꯗꯨ ꯂꯣꯝꯕ ꯃꯅꯥ ꯑꯀꯪꯕꯗꯣ ꯑꯁ ꯌꯥꯝ ꯍꯥꯎꯕꯩ ꯋꯥꯅꯤꯗ
ꯏꯟꯖꯥꯡꯗ ꯄꯥꯟ ꯊꯣꯡꯕꯗꯒ ꯍꯥꯞꯄꯗꯤ ꯀꯣ ꯌꯥꯝ ꯍꯥꯎꯕꯅꯦ ꯄꯥꯟ ꯊꯣꯡꯕ ꯑꯗꯨꯒ ꯀꯔꯤ ꯑꯥ ꯊꯔꯣꯏ ꯏꯔꯣꯕꯒꯨꯝꯕꯗꯀꯣ ꯍꯥꯎꯕꯅꯦ
ꯎꯝ ꯃꯥꯒꯤ ꯂꯩ ꯑꯗꯨꯗꯒꯤ ꯍꯦꯟꯅ ꯍꯥꯎꯋꯦꯗ ꯑꯥ ꯀꯩꯅꯣꯗ ꯃꯅꯥ ꯑꯀꯪꯕꯗꯣ
ꯂꯩ ꯑꯃꯁꯨ ꯂꯩꯑꯦ ꯀꯩꯩꯅꯣ ꯇꯧꯕ ꯕꯣꯔꯥꯒ ꯍꯧꯔꯒ ꯆꯥꯕ ꯑꯃ ꯂꯩꯑꯦ ꯃꯖꯥꯡ ꯃꯗꯥꯥꯡ ꯂꯣꯡ ꯍꯥꯏꯕ꯭ꯔ
ꯑꯣ ꯍꯥꯎꯕꯅꯦ ꯍꯥꯎꯕꯅꯦ ꯑꯗꯨ ꯉꯥ ꯑꯀꯪꯕ ꯁꯥ ꯑꯀꯪꯕ ꯆꯦ ꯑꯀꯪꯕ ꯑꯗꯨꯝ ꯂꯩꯗꯅ
ꯀꯥꯡꯁꯣꯏꯒꯨꯝꯕꯗ ꯍꯥꯞꯄꯀꯣ ꯍꯥꯎꯋꯦ
ꯑꯃꯦꯠ ꯑꯃꯦꯠꯄꯗ ꯑꯗꯨ ꯍꯥꯞꯄꯒ ꯀꯩꯅꯣ ꯇꯧꯔꯗꯤ ꯑꯁ ꯌꯥꯝ ꯆꯥ ꯍꯥꯎꯇꯦ ꯆꯥꯕꯗ ꯌꯥꯝ ꯍꯥꯎꯋꯦ
ꯍꯥꯎꯕ ꯈꯛꯇꯅꯤꯗꯀꯣ ꯅꯣꯏꯅ ꯃꯅꯥ ꯃꯁꯤꯡꯗꯤ ꯑꯌꯥꯝꯕ ꯍꯥꯎꯋꯦ
ꯐꯥ ꯍꯛꯆꯥꯡꯁꯨ ꯐꯕ ꯉꯥꯛꯇ
ꯐꯕꯀꯣ ꯗꯤ ꯑꯗꯨꯝ ꯑꯣꯏꯗꯦ ꯑꯈꯥꯕ ꯃꯅꯥꯒꯨꯝꯕꯁꯨ ꯕꯤꯄꯤꯒꯨꯝꯕꯁꯨ ꯐꯩ
ꯎꯝ
ꯐꯩ
ꯑꯧ ꯅꯥꯝ ꯈꯥꯕꯁꯨ ꯀꯟ ꯑꯩꯗꯤ ꯕꯤꯄꯤ ꯀꯩꯅꯣ ꯇꯥꯕꯁꯤꯡꯒꯤꯗꯤ ꯌꯥꯗꯦ
ꯕꯤꯄꯤ ꯅꯦꯝꯕꯁꯤꯡꯗꯤ ꯌꯥꯔꯣꯏ ꯗꯨꯗꫭ ꯇꯥꯕꯣꯟ ꯉꯥꯒꯨꯝꯕꯗꯀꯣ
ꯑꯥ
ꯗꯨꯝꯕꯗꯣ ꯌꯥꯝ ꯐꯕꯅꯦ
ꯏꯁꯇꯥꯕꯣꯟ ꯃꯅꯥꯗꯣ ꯑꯩꯈꯣꯏ ꯅꯍꯥꯟ ꯆꯤꯡ ꯆꯤꯡꯗ ꯎꯆꯦꯛ ꯀꯥꯞꯄ ꯆꯠꯄꯗꯣ ꯈꯪꯕ꯭ꯔꯥ ꯑꯗꯨꯗ ꯑꯁ ꯌꯥꯝ ꯍꯥꯎꯋꯅꯦ ꯑꯗꯣ ꯃꯅꯥꯗꯣ ꯑꯗꯨꯝ ꯆꯥꯕ ꯍꯦꯛꯑꯒ ꯆꯥꯕꯗꯣ
ꯐꯨꯠꯂꯒ ꯆꯥꯕ꯭ꯔꯥ ꯃꯩ ꯃꯩꯗ ꯈꯔ ꯈꯔ ꯀꯩꯅꯣ ꯇꯧꯕ꯭ꯔꯥ
ꯀꯔꯤꯁꯨ ꯇꯧꯗꯦ ꯑꯗꯨꯝ ꯂꯥꯛꯑꯦ ꯎꯝ ꯍꯥꯎꯋꯦ ꯍꯧꯋꯦ ꯑꯩꯈꯣꯏꯗꯤ ꯃꯤ ꯀꯩꯅꯣ ꯌꯥꯝꯃꯦꯕꯀꯣ ꯍꯥꯏꯗꯤ ꯑꯃꯦꯠꯄꯁꯨ ꯃꯌꯥꯝ ꯑꯗꯨꯝ ꯂꯩ ꯎꯆꯦꯛꯀꯤ ꯑꯖ ꯎꯆꯦꯛ ꯌꯦꯟꯁꯥꯡꯗꯣ ꯑꯗꯨꯗ ꯑꯗꯨꯝ ꯀꯣꯠꯂꯒ ꯆꯥꯕ ꯈꯨꯍꯥꯎꯗꯤꯀꯣ
ꯌꯥꯝ ꯆꯥꯕ ꯌꯥꯗꯕꯅꯦ ꯑꯗꯨꯁꯨ
ꯃꫭꯏꯗꯤ ꯑꯁ ꯌꯥꯝ ꯍꯥꯎꯋꯦ ꯁꯤꯕꯥꯏ ꯆꯠꯈꯤꯕ ꯅꯨꯄꯥꯗ ꯐꯪꯕ꯭ꯔ ꯈꯪꯉꯤꯀꯣ ꯑꯁ ꯃꯥꯁꯨ ꯅꯝꯕꯔ ꯋꯥꯟꯅꯦ ꯑꯁꯤ ꯃꯅꯥ ꯃꯁꯤꯡ ꯏꯤꯡ ꯃꯅꯥ ꯃꯁꯤꯡ ꯆꯥꯕꯁꯦ ꯄꯨꯔꯥ ꯁꯟꯅꯦ ꯃꯥꯒꯤ ꯈꯨꯆꯥ ꯈꯨꯆꯥꯗꯣ꯫ ꯗꯨꯏꯁꯨꯅꯦ꯫ ꯇꯥꯕ꯭ꯔꯣ? ꯑꯥ꯫ ꯇꯥꯕ꯭ꯔꯣ? ꯍꯜꯂꯣ? ꯇꯥꯕ꯭ꯔꯣ? ꯎꯝ